ꯍꯂꯣ ꯑꯥꯏ ꯇꯥꯏ ꯎꯝꯝ
ꯇꯥꯕꯣ
ꯇꯥꯔꯦ ꯇꯥꯔꯦ ꯇꯥꯔꯃꯦ
ꯍꯜꯂꯣ
ꯇꯌꯦ
ꯑꯣ ꯉꯥꯛꯇꯪꯗꯤ ꯆꯪꯉꯦ ꯉꯥꯛꯇꯪꯗꯤ ꯆꯪꯉꯦ
ꯍꯣꯏ ꯅꯪ ꯅꯪꯒꯤ ꯀꯩꯅꯣꯇꯦꯟꯗ ꯀꯩꯅꯣꯝꯁꯨ ꯍꯧꯋꯦ ꯀꯩꯁꯨ ꯇꯧꯗꯦ ꯁꯤꯁꯨ ꯍꯧꯕ ꯇꯥꯏ ꯑꯗꯨꯝ ꯌꯦꯡꯉ ꯆꯡꯅ ꯍꯧꯕ ꯍ
ꯑꯣ ꯍꯣꯏ ꯑꯣ ꯁꯤꯅ ꯅꯝꯕꯔ ꯑꯇꯣꯞ ꯑꯄꯥ ꯑꯃꯗꯨꯅꯦꯕꯀꯣ ꯕꯣꯗꯥꯒꯤꯗꯨꯅꯦꯕ
ꯎꯝ
ꯑꯃꯗꯨ ꯅꯝꯕꯝꯗꯨꯣꯠ ꯀꯩꯅꯣ ꯅꯝꯕꯔ ꯅꯝꯕꯝꯗꯨ ꯌꯥꯈꯤꯗ꯭ꯔꯦꯕ ꯀꯩꯗꯧꯔꯅꯣ ꯈꯪꯗꯦꯕ
ꯑꯣ
ꯍꯣꯔꯦꯟꯅ ꯑꯝꯇ ꯌꯦꯡꯉꯦ ꯁꯃꯤꯇꯤ ꯇꯧꯗꯦꯕꯀꯣ ꯉꯁꯥꯏ ꯏꯁꯅꯦꯌꯥꯒ ꯁꯥꯟꯅꯔꯝꯕꯗꯨꯅꯦꯕ ꯑꯗꯨ ꯁꯝꯃꯤꯠꯇꯤ ꯇꯧꯗꯕꯤꯗ ꯂꯩꯌꯦꯕ ꯃꯥꯏꯗ ꯀꯣꯏꯁꯟꯗꯤ ꯍꯪꯉꯒ
ꯁꯃꯤꯠ ꯇꯧꯒꯦ ꯍꯥꯏꯔꯗꯤ ꯑꯗꯨꯝ ꯏꯁꯅꯦ ꯍꯥꯟꯅꯅꯦ ꯃꯣꯏ ꯃꯣꯏꯅ ꯍꯥꯏꯕꯗꯨꯅꯦ ꯀꯩ ꯍꯥꯏꯅꯤ ꯑꯗꯨꯝ ꯀꯨꯟꯅ ꯍꯥꯏꯕꯗꯣ ꯍꯥꯏꯗꯤ ꯁꯣꯏꯕ ꯈꯣꯠꯄ ꯃꯔꯛꯇꯗꯤ ꯌꯥꯎꯕ ꯂꯥꯛꯄ ꯈꯣꯠꯄ ꯇꯧꯕꯗꯣ ꯑꯗꯨꯒꯤ ꯇ꯭ꯔꯝꯄꯒꯨꯝꯕ ꯇꯧꯔꯗꯤ ꯌꯥꯕꯅꯦ ꯑꯗꯨꯝ ꯑꯅꯤ ꯀꯨꯟ ꯍꯥꯏꯗꯨꯗꯤ ꯃꯣꯏ ꯁꯣꯏꯕ ꯈꯣꯠꯄ ꯌꯥꯎꯕꯗꯤ ꯑꯣꯏꯕꯅꯤ ꯈ ꯑꯗꯨꯅꯤ ꯌꯥꯝ ꯍꯥꯏꯔꯝꯕꯅꯤ ꯑꯩꯉꯣꯟꯗ
ꯑꯣ ꯃꯣꯏ ꯑꯗꯣ ꯑꯩꯅ ꯃꯣꯏꯅ ꯏꯟꯁꯇ꯭ꯔꯛꯁꯟ ꯊꯥꯔꯛꯄꯗꯨꯗꯗꯤ ꯀꯩꯅꯣ ꯇꯧꯗ꯭ꯔꯣ ꯊꯥꯔꯇꯤ ꯀꯣꯜꯁ ꯍꯥꯏꯕꯅꯦꯕꯀꯣ
ꯐꯩ ꯑꯗꯨꯗꯤ ꯍꯥꯏꯕꯅꯤ ꯊ ꯍꯣꯜ ꯇꯋꯥꯖꯤꯒꯅꯤ
ꯎꯗꯅꯦ
ꯅꯤꯡ ꯊꯥ ꯌ ꯍꯖꯥꯛ ꯃꯩꯈꯥꯏ
ꯅꯨꯡꯁꯥ ꯌꯣꯝ ꯁꯥꯏꯌꯣ
ꯎꯝ ꯑꯩ ꯇꯔꯕꯨꯗ ꯏ ꯏꯅꯥꯎꯁ ꯌꯥꯝ ꯇꯥꯅꯤꯡꯉꯦꯕ ꯏꯁꯥꯅ ꯇꯤꯀꯤꯃꯨꯛ ꯂꯩꯇ꯭ꯔ ꯂꯩꯥꯏꯇ ꯏꯕꯨꯣ ꯂꯩꯇ ꯇꯧꯔꯦ
ꯀꯥꯡ ꯀꯪꯂꯂꯥ ꯑꯣꯏꯔ
ꯄꯣꯡ ꯀꯥꯡ ꯄꯣꯡꯥꯎ ꯀꯥꯏꯗꯤ ꯌꯦꯡꯉ ꯊꯥꯅꯤ ꯆꯦꯀꯤꯤꯡ ꯆꯠꯇꯕ ꯑꯗꯨꯗꯤ ꯀꯥꯏ ꯄꯩꯁꯥ ꯍꯥꯏꯗꯦ
ꯑꯩꯁꯨꯅꯦ ꯄꯩꯁꯥꯗ
ꯑ ꯆꯕꯂ ꯂꯩꯗꯤꯒꯦ
ꯌꯣꯒꯒꯤ ꯌꯣꯒ ꯇꯥꯛꯄꯩꯗꯣ ꯑꯗꯣ ꯄꯩꯁꯥ ꯉꯁꯤ ꯉꯁꯤ ꯁꯥꯗꯣꯏꯅꯦꯕ ꯑꯁꯦꯡꯕꯩ ꯇ꯭ꯋꯦꯟꯇꯤ ꯑꯩꯗꯠꯇ ꯁꯥꯗꯣꯏꯅꯦꯕ ꯍꯧꯥꯎꯗ ꯀꯔꯣꯟ ꯃꯃꯥꯡ ꯈꯔ ꯂꯦꯞꯈꯤꯕꯗꯣ ꯑꯩ ꯅꯨꯡꯉꯥꯏꯇꯕꯩ ꯗꯦꯠ ꯋꯥꯟꯗ ꯑꯣꯏꯅ ꯑꯣꯟꯊꯣꯛꯈ꯭ꯔꯦꯕ ꯉꯁꯥꯏꯕꯨꯗꯤ ꯃꯥꯅ ꯍꯪꯉꯛꯄꯅꯦ ꯑꯣꯖꯥ ꯉꯁꯤꯗꯣ ꯀꯩꯅꯣ ꯑꯣꯖꯥꯒꯤ ꯄ ꯄꯦ ꯃꯇꯝ ꯌꯧꯔꯝꯃꯅꯤꯅꯦ ꯍꯥꯏꯕ ꯑꯩꯅ ꯍꯣꯏ ꯇꯥꯃꯣ ꯍꯌꯦꯡ ꯗꯦꯠ ꯋꯥꯟꯗ ꯑꯣꯏꯅ ꯁꯥꯔꯁꯦ ꯍꯥꯏꯗꯣꯛꯈ꯭ꯔꯕ ꯑꯩꯁꯨ
ꯍꯣꯏ ꯇꯔꯦ ꯀꯅꯦ
ꯑꯐꯕ ꯁꯥꯗꯅ ꯇꯥꯃꯣ ꯀꯧꯏꯦ ꯍꯥꯏ ꯑꯩꯅ ꯑꯗꯨꯗ ꯀꯧꯗꯦ
ꯍꯩ ꯇꯃꯣꯣꯏ ꯑꯣꯖꯥꯒ ꯈꯥꯏꯂ
ꯑꯣꯖꯥ ꯀꯧꯕꯅꯦ ꯎꯝ
ꯑꯜꯂꯃ
ꯑꯍꯟ ꯍꯥꯏꯁꯦ ꯀꯩꯅꯣꯅꯦ ꯐꯣꯔꯇꯤ ꯌꯧꯗꯦ ꯊꯥꯔ ꯊꯒ ꯁꯚꯦꯟ ꯊꯥꯔꯇꯤ ꯀꯤꯑꯦ ꯑꯗꯨꯋꯥꯏ ꯃꯤꯗꯣ ꯑꯣꯏꯕꯅꯤ
ꯀꯦꯔ ꯇꯧꯕ ꯑꯣꯏꯔꯝꯃꯅꯤ ꯑꯗꯨꯗꯤ ꯑꯁ ꯐꯖꯕ꯭ꯔꯥ
ꯁꯛꯄꯨꯗꯤ ꯎ ꯐꯖꯩ ꯍꯥꯏꯗꯔꯥ ꯐꯖꯗꯦ ꯍꯥꯏꯗꯣꯏꯔ ꯃꯤꯌꯦ ꯑꯗꯨꯝ ꯌꯦꯡꯕ ꯌꯥꯕꯗꯤ ꯑꯣꯏ ꯃꯅꯥꯎ ꯃꯄꯥꯗꯗꯤ ꯐꯖꯩ ꯍꯥꯏ ꯑꯁ ꯅꯍꯥꯟ ꯃꯥꯏ ꯀꯥꯗꯨꯗ ꯑꯩꯁꯤ ꯋꯥꯟ ꯇꯧꯅꯤꯡꯉꯦꯗ
ꯑꯦ ꯑꯦ
ꯑꯗꯨꯒꯅꯦ ꯀꯩꯅꯣꯁꯤ ꯑꯃꯗꯨꯅ ꯁꯠ ꯍꯥꯡꯗꯣꯛꯂꯛꯑꯦ ꯃꯥꯁꯤ ꯍꯥꯟꯅ ꯆꯨꯞ ꯊꯛꯑꯝꯕꯩꯔꯥ ꯈꯪꯗꯦꯕꯀꯣ ꯑꯗꯨꯒ ꯎ ꯇꯥꯃꯣ ꯑꯩ ꯆꯨꯞ ꯊꯍꯧꯕꯩ ꯃꯅꯝ ꯈꯔ ꯂꯩꯍꯧꯕꯅꯦ ꯇꯣꯏꯂꯦꯠꯇꯣ ꯍꯥꯏꯔꯛꯑꯦꯕꯀꯣ ꯑꯗ ꯃꯄꯣꯠꯇꯨꯅꯅꯦ ꯊꯣꯡꯁꯥ ꯍꯥꯡꯗꯣꯛꯄꯀꯥꯟꯗꯅꯦ ꯐꯩꯔ ꯂꯩꯕ ꯑꯩꯉꯣꯟ ꯇꯥꯒꯦ ꯃꯥꯜ ꯑ ꯍꯥꯥ
ꯑꯍꯔꯣ
ꯅꯍꯥꯅꯦ ꯑꯦ ꯑꯩꯈꯣꯏꯗ ꯊꯥꯔꯇꯤ ꯊꯥꯔꯇꯤ ꯊ꯭ꯔꯤ ꯊꯥꯔꯇꯤ ꯇꯨ ꯊꯥꯔꯇꯤ ꯊ꯭ꯔꯤ ꯑꯗꯨꯋꯥꯏ ꯑꯣꯏꯅꯦꯕ ꯃꯤꯗꯣ ꯌꯦꯡꯕ ꯅꯨꯡꯉꯥꯏꯔꯦꯕ ꯃꯁꯛꯇꯤ ꯋꯥꯔꯤꯅꯤ ꯅꯠꯇꯦ ꯅꯠꯇꯦ ꯑꯗꯨ ꯅꯠꯇꯦ ꯃꯅꯥꯎꯨꯄꯥꯗꯣ ꯍꯥꯏꯕ ꯑꯩꯅ ꯍꯥꯏꯗꯤ
ꯍꯣꯏ ꯑꯩ ꯍꯥꯏꯕꯗꯤꯅꯦ ꯃꯅꯥꯎꯄꯥ ꯇꯝꯃꯨ ꯀꯣꯏꯗꯧꯕ ꯍꯥꯏꯕꯅꯤ
ꯇꯥꯃꯣ ꯅꯠꯇꯦ ꯃꯥꯏ ꯇꯥꯃꯣꯗꯨꯒ ꯑꯩꯒ ꯆꯪꯃꯤꯟꯅꯅꯕ ꯑꯅ ꯁꯤ ꯆꯪꯉꯨ ꯍꯥꯏꯔꯒ ꯁꯤ ꯀꯥꯁꯦ ꯆꯪꯉꯣ ꯍꯥꯏꯔꯒ
ꯎꯝꯎꯝ
ꯑꯗꯨꯒꯤ ꯑꯗꯨꯃꯗꯤ ꯉꯥꯎꯋꯦꯍꯦ ꯁꯛ ꯃꯁꯛ ꯐꯖꯩ ꯑꯗꯨꯃ ꯃꯅꯥꯎꯄꯥꯗꯨꯗꯤ ꯃꯁꯛ ꯐꯖꯩ
ꯆꯍꯤ ꯀ꯭ꯌꯥ ꯁꯨꯔꯕ ꯑꯗꯨꯅ
ꯑꯗꯨꯕꯨꯅꯤ ꯆꯍꯤ ꯊꯥꯔꯇꯤꯔꯤ ꯊꯥꯔꯇꯤ ꯐꯣꯔ ꯊꯥꯔꯇꯤ ꯐꯥꯏꯚ ꯁꯣꯃꯥ ꯍꯣꯏ ꯂꯦꯡꯒꯥ ꯑꯣꯏꯗꯧ ꯃꯥꯜꯂꯦ
ꯃꯅꯥꯎ ꯄꯥ ꯗꯨꯔꯥꯕ
ꯄꯥꯗꯨ
ꯑꯗꯣ ꯇꯝꯃꯣ ꯀꯧꯏꯅ ꯀꯩꯗꯧꯕꯩꯅꯣ ꯅꯉꯣꯟꯗ
ꯑꯩꯉꯣꯟꯗ ꯇꯥꯃꯣ ꯀꯧꯗꯦ ꯍꯥꯏꯕ ꯃꯥꯏ ꯃꯌꯥꯝꯗꯨꯒ ꯑꯩꯒ ꯆꯪꯃꯤꯟꯅꯕꯅꯦ ꯍꯥꯏꯕ ꯇꯣꯏꯂꯦꯠꯇꯨ ꯃꯥ ꯑꯩꯅ ꯇꯣꯏꯂꯦꯠ ꯀꯥꯏꯗ ꯆꯪꯗꯣꯏꯅꯣ ꯍꯥꯏꯕ ꯃꯎꯄꯥ ꯇꯣꯏꯂꯦꯠꯇ ꯑꯣꯏꯅ ꯊꯥꯖꯤꯟꯕꯩꯅꯦꯕ ꯃꯥꯥꯏ ꯔꯨꯝ ꯑꯦ ꯇꯦꯁ ꯇꯧꯕꯗꯨꯗ ꯑꯣꯏꯅ
ꯑꯣ ꯑꯩꯅ ꯅꯪ ꯇꯥꯃꯣ ꯍꯥꯏꯕꯗꯨ ꯎꯝ
ꯀꯩꯅꯣ ꯑꯃꯗꯣ ꯐꯩꯔ ꯂꯩꯔꯝꯕꯗꯨꯗ ꯍꯦꯛꯇ ꯀꯩꯅꯣ ꯑꯩ ꯉꯥꯛꯇꯪ
ꯎꯝ
ꯑꯩꯁꯨ ꯈꯪꯌꯦꯡ ꯌꯦꯡꯁꯤꯟ ꯂꯨꯕ ꯑꯗꯨꯅꯅꯤ
ꯐꯩꯗ ꯅꯪꯒꯔꯗꯤ
ꯑꯗꯨꯒꯅꯦ ꯉꯁꯥꯏꯅꯅꯦ ꯀꯃꯥꯏꯟ ꯇꯧꯒꯦ ꯅꯍꯥꯟ ꯈꯩ ꯑꯝꯕꯥꯎ ꯆꯪꯉꯛꯇꯕꯅꯦ ꯃꯥꯏ ꯃꯄꯥꯁꯦ ꯃꯣꯏ ꯃꯄꯥꯁꯦ ꯃꯣꯏ ꯐꯦꯃꯤꯂꯤꯗꯣ ꯄꯨꯂꯞ ꯑꯣꯏꯅ ꯕꯤꯜꯗꯤꯡꯗꯨꯗ ꯂꯣꯏ ꯂꯩꯕꯅꯦꯕ ꯑꯥ ꯑꯁꯦꯡꯕꯩꯗꯤ ꯑ ꯀꯩ ꯍꯥꯏꯕ ꯀꯪꯂꯥꯇꯣꯝꯕꯤ ꯍꯥꯏꯕ꯭ꯔꯥ
ꯎꯝ
ꯑꯗꯨꯗꯩꯅꯦꯕ ꯑꯗꯨꯗ ꯊꯕꯛꯇꯨ ꯁꯣꯝꯗ ꯕꯤꯖꯤꯅꯦꯁ ꯇꯨ ꯂꯣꯏꯅ ꯏꯝꯐꯥꯜ ꯂꯣꯝ ꯇꯧꯔꯕꯅꯤꯅ ꯐꯦꯃꯤꯂꯤ ꯑꯣꯏꯅ ꯂꯣꯏ ꯂꯩꯕ
ꯎꯝ
ꯑꯗꯨꯒ ꯉꯁꯥꯏ ꯀ꯭ꯂꯥꯁꯇꯨꯗ ꯍꯦꯛꯇ ꯅꯍꯥꯟ ꯀꯩ ꯇꯧꯗꯕꯤꯗꯅꯦ ꯃꯄꯥꯗꯨ ꯂꯥꯛꯑꯒꯅꯦ ꯑꯦ ꯇꯨ ꯖꯦꯠ ꯌꯦꯡꯕꯩ ꯋꯥꯅꯤꯗ ꯍꯧꯕꯗꯩꯅ ꯑꯥ ꯂꯣꯏꯕ ꯐꯥꯎꯕ ꯄꯨꯔꯥ ꯃꯆꯥꯅꯨꯄꯥ ꯃꯆꯥꯅꯨꯄꯥꯗꯨ ꯁꯩꯗ ꯊꯅꯝꯃꯤꯅꯤ ꯑꯗꯨꯒ ꯑꯦ ꯃꯈꯣꯡ ꯊꯤꯔꯦ ꯃꯆꯥꯅꯨꯄꯥꯗꯨꯅ ꯍꯧꯖꯤꯛꯀꯤ ꯑꯩꯅ ꯇꯧꯔꯤꯗꯨꯗꯤ ꯃꯆꯥꯅꯨꯄꯥ ꯑꯃ ꯂꯩꯔꯦꯍꯦ
ꯃꯅꯥꯎ ꯄꯥꯗꯤ
ꯃꯅꯥꯎꯄꯥꯗꯤ ꯊꯤꯗ꯭ꯔꯤ ꯃꯥꯜꯂꯤ
ꯎꯝ ꯏꯟꯗꯤ
ꯇꯥꯅꯤꯡꯗꯦꯍꯦ ꯑꯗꯨꯒꯨꯝꯕ ꯇꯧꯗꯦ ꯑꯩꯈꯣꯏ
ꯎꯝ ꯌꯥꯔꯦ ꯈꯪꯉꯦꯗ
ꯃꯥꯗꯤ ꯑꯦ ꯃꯤꯅ ꯄꯥꯎꯊꯣꯛꯈꯤꯗꯣꯏ ꯃꯤꯅꯦ ꯃꯥꯗꯤ ꯌꯣꯒꯥ ꯀ꯭ꯂꯥꯁ ꯆꯠꯂꯒ ꯑꯦ ꯀꯩꯅꯣ ꯇꯧꯋꯦ ꯈꯣꯠꯂꯦ ꯏꯔꯥꯡ ꯇꯧꯋꯦ ꯈꯣꯠꯂꯦꯅ ꯃꯤꯅ ꯍꯌꯦꯡ ꯍꯥꯏꯒ꯭ꯔꯗꯤ ꯑꯇꯣꯞꯄ ꯀ꯭ꯂꯥꯏꯟ ꯐꯪꯗ꯭ꯔꯗꯤ ꯑꯩ ꯂꯣꯏꯔꯦ ꯃꯥꯡꯖꯔꯦꯅꯦ ꯅꯣꯏꯁꯨ ꯅꯣꯏꯁꯨ ꯗꯣꯛꯇꯔꯅꯦꯅ ꯆꯞ ꯃꯥꯟꯅꯩ ꯍꯥꯏꯗꯤ ꯄꯦꯁꯦꯟ ꯗ ꯑꯔꯥꯟꯕ ꯃꯤꯒ ꯌꯦꯡꯉꯗꯤ ꯃꯤꯅ ꯑꯗꯨꯝ ꯀꯥꯏ ꯆꯪꯉꯛꯀꯅꯤꯒꯦ ꯐꯅ ꯄꯥꯝꯃꯁꯨ ꯑꯗꯨꯝ ꯂꯣꯠꯁꯤꯜꯂꯏ ꯊꯥꯕ
ꯌꯥꯝ ꯐꯩꯗ ꯑꯗꯨꯒꯤꯗꯤ
ꯅꯪ ꯍꯩꯅꯤ ꯅꯪꯅ ꯍꯩꯇꯕ ꯂꯩꯇꯦ
ꯎꯝ ꯑꯩ ꯌꯥꯏꯔꯅ ꯑꯗꯨꯕꯨꯗꯤ
ꯎꯝ ꯇꯥꯎꯁꯤꯟꯅꯕꯤ ꯑꯃ ꯌꯥꯎꯔꯤꯌꯦ ꯅꯪꯒꯤ
ꯑꯝ ꯌꯥꯝ ꯌꯥꯎꯋꯦꯗ
ꯖꯦꯅꯤꯝꯁꯇꯒꯇꯤ ꯌꯥꯝ ꯊꯦꯡꯅꯔꯝꯒꯅꯤ ꯊꯦꯡꯅꯗ꯭ꯔꯣ ꯑꯗꯨꯝ ꯃꯤ ꯑꯗꯨꯝ ꯄꯦꯁꯦꯟ ꯐꯖ ꯐꯖꯕ ꯂꯥꯛꯄ ꯑꯗꯨꯝ
ꯑꯩꯅ ꯍꯥꯏꯕꯗꯣ ꯋꯥꯡꯒꯣꯏꯒꯤꯗꯣ
ꯑꯥ ꯑꯥ
ꯑꯅꯤ ꯌꯥꯝ ꯂꯛꯑꯦ
ꯑꯣ ꯋꯥꯡꯒꯣꯏꯒꯤ ꯑꯣꯟꯗꯣꯏ ꯑꯁꯨꯝ ꯀꯩꯅꯣꯒ ꯔꯥꯅꯦꯁ ꯍꯣꯏꯒ ꯇꯥꯔꯨꯕꯗꯣ
ꯍꯣ ꯍꯣ ꯍꯣꯏ
ꯎ
ꯄꯣꯠꯇꯣ ꯃꯍꯤ ꯍꯦꯛ ꯊꯥꯔꯛꯄꯗꯣ
ꯑꯥ
ꯇ ꯂꯥꯛꯄꯅꯦꯕ ꯐ ꯌꯥꯒꯦꯅꯤ
ꯃꯣꯏꯗꯨ ꯀꯩꯅꯣ ꯂꯩꯔꯣ ꯁꯔꯀꯥꯔꯒꯤ ꯑꯣꯏꯅ ꯍꯣꯁꯄꯤꯇꯥꯜ ꯑꯣꯏꯅ ꯆꯥꯎꯅ ꯂꯩꯔꯥ ꯅꯠꯇ꯭ꯔꯒꯅ ꯄꯥꯕ꯭ꯂꯤꯛ ꯍꯦꯜꯊ ꯁꯦꯟꯇꯔ ꯑꯣꯏꯅ ꯂꯩ
ꯁꯦꯜꯁꯤꯩꯅꯄ ꯑꯁ ꯀꯩꯅꯣ ꯇꯣ
ꯗꯤꯁ ꯍꯁ꯭ꯔ
ꯅꯠꯇꯦ ꯀꯝꯃꯨꯅꯤꯇꯤ ꯍꯦꯜꯠ ꯁꯦꯟꯇꯔ ꯍꯥꯏꯕ ꯄꯤ ꯑꯩꯆ ꯁꯤꯗ ꯆꯥꯎꯈꯠꯄ ꯑꯣꯏꯖꯕ ꯑꯗꯨ ꯀ ꯄꯣꯠ ꯆꯩꯩ ꯂꯣꯏ ꯊꯝꯃꯦꯕ ꯋꯥꯡꯒꯣꯏꯗꯤ ꯌꯥꯝ ꯆꯥꯎꯈꯠꯂꯦꯗꯅꯤꯅ
ꯑꯣ ꯐꯖꯅ ꯁꯦꯝꯒꯠꯄ ꯌꯥ ꯑꯣꯏꯝꯒꯅꯤ ꯑꯗꯣꯝ ꯁꯥꯏꯠꯇꯕꯨꯗꯤ ꯍꯣꯁꯇꯥꯜ ꯑꯆꯧꯕꯗꯤ ꯂꯩꯇꯦꯀꯣ ꯃꯈꯥ ꯑꯃ ꯍꯥꯏ ꯖ꯭ꯔꯣꯗꯤꯀꯣ ꯎꯝ ꯑꯗꯨꯅꯅꯦ ꯀꯝꯃꯨꯅꯤꯇꯤ ꯍꯣꯜꯒꯨꯝꯕꯅ ꯀꯩꯅꯣꯒꯨꯝꯕꯅ ꯁꯦꯟꯇꯔꯒꯨꯝꯕꯅ ꯍꯦꯟꯅ
ꯃꯌꯥꯏ ꯏꯝꯐꯥꯜꯗꯗꯤ ꯄꯤ ꯑꯩꯆ ꯁꯤꯒꯨꯝꯕ ꯂꯩꯌꯦꯕ ꯊꯃꯨꯔꯧꯁꯨ ꯄꯤ ꯑꯩꯆ ꯁꯤ ꯁꯤꯒꯨꯝꯕ ꯂꯩꯅꯥ ꯑꯗꯨꯒꯨꯝꯕꯗꯗꯤ ꯑꯃꯨꯛ ꯈꯔ ꯃꯣꯏꯅ ꯑꯃꯨꯛ ꯌꯥꯝꯗꯦꯕ ꯕꯦꯠ ꯃꯆꯤꯟꯕꯨ ꯑꯣꯏꯔꯣ ꯀꯩꯕꯨ ꯑꯣꯏꯔꯣ ꯑꯗꯩ ꯗꯥꯛꯇꯔ ꯃꯁꯤꯡꯁꯨ ꯌꯥꯝꯗꯦꯕ ꯗꯤꯄꯥꯔꯠꯃꯦꯟꯁꯨ ꯌꯥꯝꯗꯕ ꯑꯩꯈꯣꯏ
ꯃꯥꯛ ꯅꯨꯡꯉꯥꯏ ꯇꯥꯕ ꯍꯧꯔꯦ ꯑꯗꯨꯝ ꯄꯥꯏꯌꯨꯀꯣ ꯑꯗꯨꯝ ꯄꯥꯏ
ꯎꯝ ꯀꯩꯗꯧꯔꯦ
ꯇꯔꯕꯥ
ꯇꯥꯔꯦ ꯀꯩꯗꯧꯔꯦ
ꯑꯃꯃꯛ ꯅꯦꯋꯥꯛ ꯅꯨꯡꯉꯥꯏꯇꯦ ꯇꯠꯄꯤꯕ ꯇꯠꯂꯦ ꯑꯗꯨꯝ ꯑꯗꯨꯝ ꯇꯧꯁꯤꯟꯁꯦꯕꯀꯣ ꯑꯗꯨꯝ ꯃꯤꯅꯤꯠ ꯃꯉꯥ ꯇꯔꯥꯗꯤ ꯑꯗꯨꯝ ꯌꯥꯗꯕ ꯑꯃ ꯌꯥꯎꯏꯗꯤ ꯌꯥꯎꯏꯤ ꯍꯥꯏꯕ ꯅꯋꯥꯛ ꯅꯨꯡꯉꯥꯏꯇꯦ
ꯍ ꯍꯣꯏ ꯑꯗꯨꯝ ꯅꯨ ꯇ ꯍꯦꯟꯈ꯭ꯔꯗꯤ ꯀꯣꯊꯣꯛꯏ ꯌꯥꯝ ꯀ ꯇꯧꯋꯤ ꯀꯥꯏꯅꯗꯤ
ꯎꯝ ꯍ
ꯍꯥꯏꯌꯦ ꯄ꯭ꯔꯣ
ꯉꯁꯤꯁ ꯉꯁꯤꯁꯦ ꯗꯥꯎ ꯈꯔꯗꯤ ꯌꯥꯗꯦ ꯉꯁꯥꯏ ꯕꯁ ꯇꯣꯡꯕꯗ ꯑꯣꯏꯔꯣ ꯑꯗꯒꯤ ꯉꯁꯤꯈꯩ ꯀꯣꯜ ꯇꯧꯕꯗ ꯑꯣꯏꯔꯣ ꯑꯗꯨꯝ ꯈꯔ ꯆꯌꯦꯠꯅꯕꯗꯤ ꯇꯧꯋꯦꯕ ꯑꯩꯉꯣꯟꯗ ꯇꯥꯔꯕ ꯅꯠꯇ꯭ꯔꯣ
ꯅꯪꯣ
ꯑꯦ ꯋꯥꯁꯦ ꯀꯩꯗꯧꯔꯣ ꯈꯪꯗꯦ ꯑꯣꯐ ꯑꯝꯇ ꯇꯧꯔꯒꯅꯦ ꯍꯣꯔꯦꯟ ꯑꯃꯝꯇ ꯌꯦꯡꯒꯦ ꯍꯣꯔꯦꯟ
ꯇꯧꯒꯅꯨ ꯍꯥꯏ ꯂꯣꯛ ꯃꯤ ꯇꯔꯥ ꯐꯥꯟꯈꯣ
ꯍꯧꯖꯤꯛꯄꯗꯤ ꯃꯦ ꯇꯔꯥ ꯐꯥꯡꯈꯤꯗꯣꯏꯅꯦ ꯄꯨꯡ
ꯍꯥ ꯑꯗꯨꯔꯦ
ꯑꯁ ꯂꯩꯀꯣꯜꯗ ꯍꯩꯅꯧꯆꯥꯥꯁꯤ ꯂꯥꯛꯑꯣꯅ ꯏꯃꯥꯟꯅꯕꯅꯕꯩ ꯀꯧꯔꯛꯄꯅꯦ ꯑꯗꯣ ꯑꯩꯅ ꯑꯩ ꯍꯜꯂꯛꯄꯗ ꯉꯥꯏꯔꯤ ꯌꯥꯝ ꯋꯥꯔꯤꯅ
ꯑꯩꯈꯣꯏ ꯄꯥꯏꯝꯕ꯭ꯔꯣ
ꯂꯩꯀꯣꯟꯜꯗꯨꯁꯨ ꯄꯥꯟꯕꯅꯦ ꯑꯗꯒꯤ ꯑꯩ ꯉꯥ ꯑꯩꯈꯣꯏ ꯏꯆꯥ ꯍꯣꯏꯗꯩ ꯍꯩꯅꯧ ꯍꯦꯛꯂꯦꯕ
ꯎꯝ
ꯑꯗꯨꯏꯗꯣ ꯐ꯭ꯔꯦꯁ ꯃꯅꯨꯡꯗ ꯂꯩ ꯍꯥꯎꯕꯅꯦ ꯑꯗꯨ
ꯑꯃꯣꯟꯁꯦꯃ ꯆꯧꯃꯣꯜ ꯁꯦꯃ ꯑꯃꯣꯟ ꯍꯥꯏꯕ ꯑꯃꯣꯟ ꯍꯥꯏꯕ꯭ꯔꯥ ꯑꯃꯣꯟ ꯍꯥꯏꯕ꯭ꯔꯥ ꯍꯜꯂꯣ ꯇꯥꯕ꯭ꯔꯣ